ꯇꯥꯕꯣ
ꯇꯥꯏꯌꯦ ꯍꯣꯏ
ꯑꯥ ꯒꯨꯗ ꯃꯣꯔꯅꯤꯡ
ꯒꯨꯗ ꯃꯣꯔꯅꯤꯡ ꯒꯨꯗ ꯃꯣꯔꯅꯤꯡ ꯅꯨꯡꯉꯥꯏꯔꯤꯕ꯭ꯔꯣ
ꯆꯥꯛ ꯆꯥꯗ꯭ꯔꯤ ꯊꯣꯡꯁꯨ ꯊꯣꯡꯗ꯭ꯔꯤ
ꯑꯣ ꯑꯩꯗꯤ ꯆꯥꯕ ꯂꯣꯏꯔꯦ
ꯑꯣ ꯀꯩ ꯃꯊꯦꯟꯔ
ꯑꯩꯁꯦ ꯁꯦꯕꯣꯠ ꯏꯔꯣꯟꯕ ꯑꯣꯏꯅ ꯇꯧꯔꯦ ꯍꯥꯎꯅꯤꯡꯉꯥꯏ ꯇꯧꯕ ꯍꯩꯇꯤꯌꯦ
ꯑꯁ ꯍꯥꯎꯅꯤꯌꯦ ꯏꯔꯣꯝꯕꯗꯤ ꯌꯥꯝ ꯍꯥꯎꯕꯅꯦ
ꯀꯩ ꯏꯟꯁꯥꯡ ꯊꯣꯡꯅꯤꯌꯦ
ꯈꯡꯗ꯭ꯔꯤꯌꯦ ꯏꯟꯁꯥꯡꯁꯨ ꯆꯥꯅꯤꯡꯕ ꯌꯥꯎꯗ꯭ꯔꯤꯍꯦ
ꯍꯣꯏ ꯁꯥꯒꯠꯂꯛꯄꯅꯤꯅꯀꯣ ꯆꯥꯅꯤꯡꯕ ꯐꯥꯎꯗꯦ ꯄꯨꯝꯁꯨ ꯌꯥꯝ ꯎꯝ ꯌꯥꯝ ꯄꯨꯝꯃꯦ
ꯎꯝ
ꯉꯔꯥꯡꯒꯤ ꯆꯥꯕ ꯌꯥꯗꯦ ꯆꯥꯕ ꯌꯥꯒꯦꯔꯅ ꯊꯝꯕꯅꯦꯕ
ꯑ ꯌꯥꯔꯣꯏ ꯌꯥꯔꯣꯏ
ꯎꯝ
ꯐ꯭ꯔꯦꯁ ꯂꯩꯇ꯭ꯔꯗꯤ ꯎꯄꯥꯏ ꯂꯩꯇꯦ
ꯍꯣꯏ ꯌꯥꯗꯦ ꯇꯝꯄꯥꯛꯇ ꯂꯩꯕꯅꯤꯅ
ꯎꯝ
ꯋꯥꯏ ꯑꯣ ꯃꯤ ꯀꯌꯥꯒꯤ ꯃꯤ ꯀꯌꯥ ꯂꯩꯒꯦ ꯅꯪ ꯁꯤꯁꯇꯔꯗꯤ
ꯀꯔꯤꯌꯕ
ꯑꯣ ꯌꯨꯝꯗꯔ ꯃꯤ ꯑꯣ ꯑꯩꯗꯤ ꯏꯊꯟꯗ ꯂꯩꯕ ꯕꯔꯥꯗ
ꯑꫭ ꯑꯣ ꯀꯗꯥꯏꯗꯔ
ꯑꯩ ꯀꯩꯅꯣꯗꯅꯤ ꯃꯈꯥ ꯂꯩꯀꯥꯏ
ꯑꫭ ꯑꫭ ꯑꯩꯁꯨ ꯃꯄꯥꯟꯗꯅꯤꯗ
ꯑꯣ ꯐꯩ ꯀꯔꯤ ꯇꯧꯕ ꯁ꯭ꯇꯗꯤ ꯇꯧꯕ꯭ꯔ ꯅꯠꯇ꯭ꯔꯒ ꯄꯩꯁꯥ ꯇꯥꯜꯂꯤꯔ
ꯄꯩꯁꯥ ꯇꯥꯟꯒꯦꯅ ꯆꯠꯇꯤ ꯆꯠꯄꯅꯦ
ꯎꯝ
ꯋꯥꯕ꯭ꯔ ꯁ꯭ꯀꯨꯜꯗ
ꯋꯥꯏ
ꯑꯣ ꯐꯩ ꯐꯩ ꯑꯣꯖꯥ ꯑꯣꯖꯥꯗꯤ ꯑꯗꯨꯝ ꯐꯩꯌꯦꯗ ꯑꯣꯖꯥꯅ ꯐꯩ ꯑꯩꯁꯨ ꯑꯣꯖꯥ ꯇꯧ ꯆꯍꯤ ꯃꯔꯤ ꯇꯧꯋꯦ ꯍꯥꯟꯅ ꯀꯨꯝꯁꯤꯁꯨ ꯀꯨꯝꯁꯤꯁꯨ ꯑꯩꯁꯦ ꯃꯦ ꯃꯦ ꯐꯥꯎ ꯇꯧꯔꯝꯃꯦ
ꯑꯥ ꯑꯥ
ꯑꯩ ꯊꯕꯛ ꯑꯃ ꯂꯩꯕ ꯇꯣꯛꯄ
ꯎꯝ
ꯅꫭꯏ ꯄꯩꯁꯥ ꯇꯥꯟꯕ ꯅꯨꯡꯉꯥꯏꯔꯝꯒꯅꯤ ꯅꯣꯏ ꯃꯄꯥꯟꯗꯗꯤ ꯈꯔ ꯌꯥꯝꯕꯅꯤꯅꯀꯣ
ꯑꯍꯣꯏ ꯁꯥꯕꯅꯤꯅ ꯅꯨꯡꯉꯥꯏꯕ꯭ꯔ ꯈꯪꯗ꯭ꯔꯦꯗ
ꯎꯝ
ꯆꯍꯤ ꯀꯌꯥ ꯁꯨꯔꯦ ꯅꯡꯗꯤ
ꯑꯩ ꯊꯥꯔꯇꯤꯟꯃꯨꯛ
ꯀꯔꯤꯕ
ꯊꯥꯔꯇꯤꯃꯨꯛ
ꯑꯥꯎ ꯑꯣ ꯑꯣ ꯏꯕꯥꯟꯅꯤ ꯃꯥꯟꯅꯔꯦꯅꯦ
ꯑꯣ ꯑꯩꯒꯤ ꯈꯣꯟꯖꯦꯜ ꯎꯝ
ꯑꯩꯁꯨ ꯊꯥꯔꯇꯤ ꯁꯨꯒꯗꯧꯔꯦꯕ
ꯎꯝ ꯑꯩ ꯑꯩꯒꯤ ꯈꯣꯟꯖꯦꯜ ꯗꯒꯤ ꯈꯪꯔꯝꯒꯅꯤ ꯆꯍꯤꯁꯦ ꯑꯗꯨꯒ ꯆꯤꯡꯅꯕ ꯑꯣꯏꯔꯝꯃꯣꯅꯦ ꯍꯪ
ꯎꯝ ꯑꯗꯨꯏ ꯅꯠꯇꯦꯗ ꯑꯗꯨ ꯑꯩꯅ ꯑꯗꯨꯝ ꯈꯪꯅꯤꯡꯕꯒꯤ ꯍꯥꯡꯕꯅꯤꯗ
ꯍꯣꯏ ꯍꯣꯏ ꯀꯥꯏꯗꯦ
ꯎꯝ ꯋꯥꯏꯌꯦ
ꯎꯝ ꯆꯍꯤꯗꯤ ꯌꯥꯝ ꯆꯛꯉꯦ ꯆꯍꯤꯁꯦ ꯇ꯭ꯋꯦꯟꯇꯤ ꯇ꯭ꯋꯦꯟꯇꯤ ꯐꯥꯏꯚ ꯌꯧꯈ꯭ꯔꯗꯤ ꯑꯗꯨꯝ ꯖꯔ ꯖꯔ ꯆꯠꯂꯦ
ꯎꯝ ꯇꯨꯝ ꯇꯧꯕꯅꯤ
ꯎꯝ ꯑꯗꯨꯒ ꯊꯥꯔꯇꯤ ꯌꯧꯈ꯭ꯔꯗꯤ ꯑꯗꯨꯝ ꯆꯠꯂꯅꯤ ꯃꯊꯥ ꯁꯥꯕ ꯍꯧꯔꯅꯤ ꯊꯥꯇꯤ ꯌꯧꯔꯗꯤ ꯊꯤꯗ꯭ꯔꯤꯌꯦ
ꯑꯥ ꯊꯦꯡꯉꯦ ꯊꯤꯔꯣꯍꯦ
ꯍꯣꯏ
ꯊꯤꯕꯒꯤ ꯃꯇꯝꯗꯤ ꯌꯧꯗꯤ ꯌꯧꯔꯦ ꯊꯤ ꯊꯤꯔꯁꯨ ꯃꯤ ꯑꯇꯩꯅ ꯀꯝꯄ꯭ꯂꯦꯟꯗꯤ ꯇꯧꯕꯒꯤ ꯁꯍꯤꯗꯤ ꯅꯠꯔꯦ
ꯃꯅꯦ
ꯑꯦ ꯍꯥꯏꯕꯗꯤ ꯑꯦꯅꯠꯇꯦ ꯑ ꯀꯔꯤ ꯍꯥꯏꯗꯣꯏꯅꯣ ꯅꯨꯄꯤ ꯊꯤꯔꯗꯤ ꯅꯨꯄꯤ ꯊꯤꯗꯗꯤ ꯃꯤ ꯑꯃꯅ ꯀꯝꯄ꯭ꯂꯦꯟ ꯇꯧꯅꯤꯡꯉꯥꯏ ꯂꯩꯇ꯭ꯔꯦ ꯍꯥꯏꯕ
ꯑꯥꯎ ꯑꯥꯎ ꯍꯣꯏ ꯎꯝ
ꯂꯩꯇꯦꯅꯦ ꯁꯛꯊꯤꯕꯅꯤꯅ
ꯍꯥꯁ ꯀꯗꯥꯏꯗꯒꯤ
ꯅꯨꯄꯤ ꯐꯪꯗꯦ ꯎꯝ ꯁꯛꯁꯨ ꯈꯔ ꯊꯤꯔꯦ ꯂꯥꯏꯔꯤꯛꯁꯨ ꯍꯩꯇꯦ ꯏꯅꯥꯁꯨ ꯈꯨꯟꯗꯦ ꯑꯣꯖꯥ ꯇꯧꯔꯁꯨ ꯄꯥꯡꯇꯧ ꯇꯧꯕꯅꯤꯗ
ꯑꯗꯨ ꯑꯣꯏꯔꯁꯨ ꯑꯣꯖꯥ ꯇꯧꯕ ꯌꯥꯔꯗꯤ ꯈꯪꯗꯦ ꯍꯥꯏꯅꯤꯡꯉꯥꯏ ꯂꯩꯇ꯭ꯔꯦꯅꯦ
ꯍꯣꯏ ꯑꯗꯨꯕꯨꯗꯤ ꯑꯣꯛꯁꯔ ꯇꯧꯕ ꯉꯝꯗꯦꯗꯅ
ꯁꯥꯛ ꯊꯤꯕ ꯊꯤꯗꯕ ꯍꯥꯏꯅꯤꯡꯉꯥꯏꯁꯨ ꯂꯩꯇꯦ ꯏꯅꯥ ꯈꯨꯟꯕ ꯏꯅꯥ ꯈꯨꯟꯗꯕ ꯍꯥꯏꯅꯤꯡꯉꯥꯏꯁꯨ ꯂꯩꯇꯦ ꯄꯨꯛꯅꯤꯡꯅ ꯂꯩꯌꯦꯅꯦ ꯃꯤ ꯌꯥꯝ ꯅꯠꯇ꯭ꯔꯣ
ꯃꯤ ꯈꯔꯗꯤ ꯑꯁꯨꯃꯥꯏ ꯈꯟꯗꯦꯅꯦꯍꯦ
ꯏꯁ ꯑꯩꯗꯤ ꯑꯁꯨꯃꯥꯏꯅ ꯈꯜꯂꯤ
ꯍꯣꯏ ꯍꯣꯏ
ꯄꯛꯅꯤꯡ ꯁꯦꯡꯗꯤ ꯀ꯭ꯔꯤꯁꯨ ꯅꯠꯇꯦ
ꯍꯣꯏ ꯑꯗꯨꯅ ꯐꯔꯦ ꯈ꯭ꯋꯥꯏꯗꯒꯤ ꯂꯩꯃꯤꯟꯅꯕ ꯅꯨꯡꯉꯥꯏꯕꯁꯦ ꯂꯩꯃꯤꯟꯅꯕ ꯅꯨꯡꯉꯥꯏꯕꯁꯦ ꯔꯦꯁꯄꯦꯛ ꯇꯧꯕꯀꯣ ꯔꯦꯁꯄꯦꯛ ꯁꯄꯦꯛ ꯍꯥꯏꯕꯗꯤ ꯔꯦꯁꯄꯦꯛ ꯇꯧꯔꯒ ꯌꯥꯝ ꯈꯨꯔꯨꯝꯃꯒ ꯇꯧꯑꯣ ꯍꯥꯏꯕ ꯅꯠꯇꯕ ꯑꯟꯗꯔꯁꯇꯦꯟꯗꯤꯡ ꯂꯩꯔꯒ ꯃꯤ ꯃꯤ ꯑꯃꯒ ꯑꯃꯒ ꯑꯗꯨꯝ ꯑꯟꯗꯔꯁꯇꯦꯟꯗꯤꯡ ꯂꯩꯔꯒ ꯃꯤꯁꯣꯔ ꯈꯔ ꯑꯣꯏꯕꯗꯣ ꯑꯗꯨꯅꯤ ꯈ꯭ꯋꯥꯏꯗꯒꯤ ꯐꯕ ꯑ
ꯎꯝ
ꯃꯤꯁꯦ ꯑꯉꯥꯡ ꯑꯣꯏꯔꯁꯨ ꯃꯆꯣꯔ ꯌꯥꯝ ꯑꯣꯏꯕ ꯂꯩꯌꯦ ꯑꯍꯟ ꯑꯣꯏꯔꯁꯨ ꯇꯣ ꯃꯦꯁꯣ ꯑꯣꯏꯗꯕ ꯌꯥꯝ ꯂꯩꯌꯦ
ꯑꯦ
ꯑꯩ ꯑꯩꯅ ꯄꯥꯝꯕ ꯎꯝ ꯑꯩꯅ ꯄꯥꯝꯕꯗꯤ ꯃꯦꯆꯣꯔ ꯑꯣꯏꯕꯀꯣ
ꯑꯥ
ꯗꯨꯝ ꯑꯉꯥꯡ ꯁꯥꯉꯥꯡꯗ ꯑꯗꯨꯝ ꯈ꯭ꯔ ꯑꯟꯗꯔꯁꯇꯦꯟꯗꯤꯡ ꯂꯩꯕ ꯑꯟꯗꯔꯁꯇꯦꯟꯗꯤꯡ ꯂꯩ ꯂꯩꯔꯗꯤ ꯑꯗꯨꯝ ꯂꯩꯃꯤꯟꯅꯕ ꯑ ꯌꯥꯝ ꯅꯨꯡꯉꯥꯏꯔꯦ
ꯃꯥꯅꯤ
ꯑꯗꯨꯅꯤ ꯏꯅꯥꯛ ꯎꯝ ꯏꯅꯥꯛꯈꯨꯨꯟꯕ ꯏꯅꯥꯛꯈꯨꯨꯟꯗꯕꯗꯤ ꯂꯩꯇꯦꯗ ꯑꯗꯨꯕꯨ ꯅꯨꯄꯤ ꯈ꯭ꯔꯗꯤ ꯌꯥꯝ ꯍ ꯁꯨꯨꯖꯤ ꯑꯣꯏꯕ ꯂꯩꯍꯦ
ꯎꯝ ꯆꯨꯝꯃꯦ ꯑꯗꯨꯁꯨꯨ ꯂꯩꯕꯅꯤ
ꯍꯣꯏ
ꯕ꯭ꯔꯗꯔꯆꯦ ꯀꯔꯤ ꯖꯥꯇꯤꯔ ꯑꯗꯨꯗꯤ
ꯑꯩ ꯔꯣꯡꯃꯩꯅꯦ
ꯑꯥꯎ
ꯎꯝ ꯁꯤꯁꯇꯔꯗꯤ ꯃꯤꯁ ꯍꯥꯏꯕ ꯇꯥꯔꯦꯅꯦ ꯇꯤꯆꯤꯡꯗ ꯂꯩꯕꯅꯤꯅ ꯅꯤꯌꯣꯃꯩꯁꯦ ꯖꯦꯃꯦ ꯖꯦꯃꯦꯔꯥ
ꯑꯍꯣꯏ ꯑꯩꯒꯤ ꯃꯤꯅ ꯈꯝꯂꯝꯒꯅꯤꯅꯦ
ꯍꯣꯏ ꯅꯨꯄꯥꯅꯦ ꯅꯨꯄꯤꯅꯦ ꯍꯥꯏꯕꯗꯤ ꯈꯪꯗꯦ ꯅ꯭ꯌꯣꯃꯦ ꯅ ꯎꯕꯗ
ꯍꯥꯝ
ꯀꯔꯤ ꯏꯁꯇꯦꯠꯗ ꯂꯩꯒꯦ ꯁꯥꯎꯠꯇꯔ ꯅꯣꯔꯠꯇꯔ ꯁꯥꯎꯠꯇ ꯃꯥꯜꯂꯦ
ꯑꯥ ꯁꯥꯎꯗꯅꯤ
ꯎꯝ ꯑꯅꯝꯕꯅ ꯁꯥꯎꯠꯇ ꯂꯩꯌꯦꯗ ꯇꯤꯆꯔ ꯑꯣꯏꯕꯁꯦ ꯑꯩ ꯑꯗꯨꯝ ꯈꯪꯕ
ꯑꯥ
ꯎꯝ ꯅꯨꯡꯉꯥꯏꯕ ꯃꯥꯜꯂꯦ ꯁꯥꯎꯠꯇ ꯈ꯭ꯔ
ꯍꯣꯏ ꯅꯨꯡꯉꯥꯏꯕꯗꯤ ꯅꯨꯡꯉꯥꯏꯌꯦ ꯑꯗꯨꯕꯨ ꯁꯥꯕꯗꯤꯀꯣ
ꯑ ꯁꯥꯥ ꯍꯣꯏ ꯁꯥꯕꯁꯤꯅ ꯑꯩ ꯎꯝ ꯑꯩꯁꯨ ꯀꯣꯜꯀꯇꯥꯗ ꯂꯩꯔꯝꯃꯦ ꯍꯥꯟꯅ
ꯑꯥ ꯑꯣ
ꯑꯁ ꯅꯣꯡ ꯑꯥ ꯅꯣꯡꯃꯥꯁꯦ ꯁꯇꯤꯟ ꯄꯥꯏꯔꯁꯨ ꯃꯄꯥꯟ ꯊꯣꯛꯄꯁꯦ ꯁꯥꯃꯟꯕꯒꯤ ꯍꯣꯡꯒ꯭ꯔꯥꯎꯁꯦ ꯖꯤꯟ ꯖꯤꯟ ꯍꯣꯡꯀ꯭ꯔꯥꯎꯁꯦ ꯑꯟ ꯁꯤꯠꯄꯅꯦꯕ ꯖꯤꯟ ꯒ꯭ꯔꯥꯎꯁꯦ ꯑꯁ ꯃꯅꯨꯡ ꯑꯁꯤ ꯈꯣꯡ ꯈꯣꯡꯗ ꯁ꯭ꯋꯦꯠ ꯊꯣꯛꯄꯁꯦ ꯖꯤꯟ ꯍꯨꯡꯀ꯭ꯔꯥꯎꯐꯥꯎ ꯆꯣꯠꯄꯅꯦ ꯑꯁ ꯑ ꯗꯨ ꯅꯨꯃꯤꯠꯇꯒꯤ ꯑꯩꯁꯦ ꯌꯥꯝꯅ ꯑꯁ ꯍꯥ ꯁꯥꯎ ꯀꯔꯤ ꯏꯁꯇꯦꯠꯇꯔꯥ
ꯎꯝ
ꯉꯁꯤ ꯁ꯭ꯀꯨꯜ ꯆꯠꯀꯗ꯭ꯔꯥ ꯆꯠꯂꯣꯏꯗ꯭ꯔꯥ
ꯉꯁꯤꯗꯤ ꯆꯠꯂꯣꯏ ꯑꯩꯅ ꯍꯛꯆꯥꯡ ꯈ꯭ꯔ ꯅꯨꯡꯉꯥꯏꯇꯦ ꯍꯩꯅ ꯁꯨꯇꯤ ꯂꯧꯈ꯭ꯔꯕ
ꯑꯣ ꯍꯣ-ꯍꯣ ꯍꯣꯏ ꯍꯣꯏ
ꯎꯝ
ꯆꯥꯁꯨ ꯆꯅꯤꯡꯗꯦꯅ ꯊꯣꯡꯁꯨ ꯊꯣꯡꯗ꯭ꯔꯤ
ꯎꯝ ꯇꯞꯅ ꯆꯥꯎꯑꯣꯗ
ꯁꯥꯃꯟꯕꯒꯤ ꯍꯆꯥꯡꯁꯨ ꯅꯨꯡꯉꯥꯏꯇꯦꯅꯦ
ꯑꯣ ꯃꯤ ꯀꯌꯥ ꯂꯩꯕ꯭ꯔꯥ
ꯃꯤ ꯑꯁꯤꯗ ꯏꯆꯦ ꯏꯕꯥꯟꯅꯤ ꯂꯩꯕꯅꯦ
ꯑꯣ
ꯑꯗꯣ ꯃꯤꯌꯥꯝꯁꯨ ꯂꯩꯔꯤꯌꯦ ꯑꯥ ꯀꯩꯅꯣ ꯅꯣꯔꯠ ꯏꯁꯈꯣꯏ ꯀꯣ
ꯎꯝ ꯍꯣꯏ ꯂꯩꯔꯝꯒꯅꯤ
ꯑ ꯑꯗꯨꯕꯨ ꯔꯨꯝꯗꯤ ꯇꯣꯡꯉꯥꯟ ꯇꯣꯡꯉꯥꯟ ꯂꯩꯕ
ꯎꯝ
ꯏꯆꯦ ꯏꯕꯥꯟꯅꯤꯗꯤ ꯀꯥ ꯑꯃꯗ ꯂꯩꯕꯅꯦ
ꯍꯣꯏ ꯍꯣꯏ
ꯑꯗꯨ ꯃꯥꯗꯤ ꯁ꯭ꯀꯨꯜ ꯆꯠꯈ꯭ꯔꯦ
ꯑꯣ ꯃꯥꯁꯨ ꯑꯣꯖꯥ ꯑꯣꯏꯕ
ꯍꯣꯏ
ꯑꯣ ꯐꯩꯌꯦ
ꯑꯣꯖꯥ ꯑꯣꯏꯕꯗꯤ ꯑꯗꯨ ꯑꯦ ꯑꯩꯈꯣꯏꯗꯤ ꯃꯥꯗꯤ ꯇꯤꯆꯤꯡꯒꯨꯝꯕꯗꯤ ꯇꯧꯗꯦꯗ ꯑꯗꯨ ꯁ꯭ꯇꯨꯗꯦꯟꯠ ꯈꯣꯏꯗ ꯀꯩꯅꯣ ꯑꯗꯨꯝ ꯌꯦꯡꯁꯤꯟꯕꯀꯣ ꯇꯤꯆꯔꯁ ꯇꯤꯆꯔꯁꯕꯨ ꯍꯦꯜꯄꯔ ꯇꯧꯕꯥ ꯃꯥꯅ
ꯎꯝ
ꯑꯗꯨꯃꯥꯏꯅ ꯇꯧꯕꯅꯤ
ꯎꯝ ꯑꯣ ꯆꯍꯤ ꯀꯌꯥ ꯁꯨꯔꯦ ꯑꯁꯣꯝꯗ ꯆꯠꯄ
ꯑꯩ ꯆꯍꯤ ꯑꯍꯨꯝ ꯁꯨꯒꯗꯧꯔꯦ
ꯑꯣ
ꯉꯜꯂꯦꯗ ꯐ꯭ꯔꯦꯁꯔꯅꯤꯗ
ꯍꯥꯥ
ꯐ꯭ꯔꯦꯁꯔꯅꯤꯗ ꯑꯩꯈꯣꯏꯗꯤ
ꯎꯝ ꯑꯦ ꯆꯍꯤ ꯑꯍꯨꯝ ꯁꯨꯈ꯭ꯔ ꯐ꯭ꯔꯦꯁꯔ ꯅꯠꯇ꯭ꯔꯦꯗ ꯑꯦꯛꯁꯄꯤꯔꯤꯑꯦꯟꯁ ꯂꯩꯔꯕꯅꯦ
ꯑꯦꯛꯁꯄꯤꯔꯤꯑꯦꯟꯁ ꯂꯩꯇ꯭ꯔꯤꯌꯦ ꯐ꯭ꯔꯦꯁꯔꯅꯤ ꯇꯝꯃꯤꯌꯦ ꯑꯩꯁꯨ
ꯍꯥ
ꯇꯥꯃꯤꯜꯗꯁꯨ ꯂꯩꯔ ꯇꯥꯃꯤꯜꯁꯨ ꯈꯪꯗꯦꯕ ꯌꯥꯝ ꯂꯨꯋꯦ ꯃꯥꯒꯤ ꯀꯩꯅꯣ ꯃꯈꯣꯏꯒꯤ ꯂꯦꯡꯒꯨꯏꯁꯁꯦ ꯌꯥꯝ
ꯑꯣ ꯑꯣ ꯇꯤꯆꯤꯡꯗꯤ ꯏꯪꯂꯤꯁꯇ ꯇꯧꯕ꯭ꯔꯥ ꯏꯪꯂꯤꯁꯇ ꯇꯧꯔꯝꯃꯅꯤ
ꯀꯔꯤꯕ
ꯇꯤꯆꯤꯡꯁꯦ ꯏꯪꯂꯤꯁꯇ ꯑꯣꯏꯔꯝꯃꯅꯤꯀꯣ
ꯍꯣꯏ
ꯎꯝ ꯎꯝ ꯇꯥꯃꯤꯜꯁꯦ ꯂꯨꯗꯤ ꯂꯨꯔꯝꯒꯅꯤ ꯍꯣꯏ
ꯑ ꯂꯨꯕꯅꯦ
ꯑꯗꯨꯒ ꯇꯤꯆꯤꯡꯗꯤ ꯅꯨꯡꯉꯥꯏꯕ꯭ꯔꯥ ꯑꯉꯥꯡꯁꯤꯡꯁꯦ ꯌꯥꯝ ꯄꯪꯕ ꯌꯥꯎꯕ꯭ꯔꯥ ꯑꯗꯨꯝ ꯗꯤꯁꯤꯄ꯭ꯂꯤꯟ ꯌꯥꯎꯔꯒ ꯐꯖꯅ ꯑꯗꯨꯝ ꯇꯥꯛꯄ ꯅꯨꯡꯉꯥꯏꯕ꯭ꯔꯥ
ꯑꯣꯏ ꯑꯁꯤꯗꯗꯤ ꯃꯄꯥ ꯃꯃꯥ ꯃꯄꯥ ꯃꯃꯥꯅꯁꯨ ꯌꯥꯝ ꯇꯥꯛꯄ ꯃꯥꯜꯂꯦ ꯌꯥꯝ ꯗꯤꯁꯤꯄ꯭ꯂꯤꯟ ꯑꯣꯏꯌꯦ
ꯑꯣ
ꯌꯥꯝ ꯂꯥꯡꯅ ꯑꯗꯨꯃꯥꯏꯅ ꯇꯧꯕꯁꯨ ꯂꯩꯇꯦ
ꯎꯝ
ꯍꯣꯏ ꯇꯨꯃꯤꯟꯅ ꯂꯩꯌꯣ ꯑꯉꯥꯡꯁꯤꯡ ꯑꯩꯅ ꯇꯥꯛꯞꯗꯤ ꯇꯥꯎ ꯍꯥꯏꯔꯗꯤꯀꯣ
ꯎꯝ
ꯑꯃꯅ ꯑꯗꯨꯝ ꯇꯧꯕꯁꯦ ꯌꯥꯝ ꯅꯨꯡꯉꯥꯏꯌꯦ
ꯍꯣꯏ ꯅꯨꯡꯉꯥꯏꯔꯒꯨꯝꯅꯦ ꯑꯁ ꯑꯁꯤꯗꯗꯤ ꯑꯨꯃꯥꯏꯅ ꯇꯧꯗꯦꯍꯦ
ꯎꯝ
ꯆꯤꯡꯗ ꯑꯣꯏꯒꯦꯔꯥ ꯇꯝꯄꯥꯛꯗ ꯑꯣꯏꯒꯦꯔꯥ
ꯑꯍꯥ ꯍꯥ ꯑꯥ ꯌꯝ ꯋꯥꯕꯅꯦ ꯃꯅꯤꯄꯨꯔꯗꯣ
ꯍꯣꯏ
ꯋꯥꯅꯥ ꯁꯦꯝꯕꯅꯤꯅꯥ ꯀꯔꯤꯁꯨ ꯈꯟꯗꯝ ꯈꯪꯗꯕꯅꯤꯅꯥ ꯂꯩꯌꯦꯀꯣ
ꯍꯣꯏ
ꯑꯗꯨ ꯑꯣꯏꯔꯁꯨ ꯑꯣꯖꯥꯁꯤꯡꯅ ꯌꯥꯝ ꯂꯥꯡꯒꯅꯨ ꯇꯨꯃꯤꯟꯅ ꯂꯩꯌꯣ ꯍꯥꯏꯔꯗꯤ ꯑꯗꯨꯝ ꯇꯨꯃꯤꯟꯅ ꯂꯩꯊꯣꯛꯄ
ꯎꯝ
ꯃꯣꯏꯁꯦ ꯗꯤꯁꯤꯄ꯭ꯂꯤꯟꯗꯤ ꯌꯝ ꯂꯩꯌꯦ
ꯎꯝ ꯗꯤꯁꯤꯄ꯭ꯂꯤꯟ ꯂꯩꯕꯗꯨꯅꯤ ꯈ꯭ꯋꯥꯏꯗꯒꯤ ꯐꯕ
ꯑꯣ ꯃꯄꯥ ꯃꯃꯥꯅꯁꯨ ꯀꯩꯅꯣ ꯏꯪꯂꯤꯁꯇ ꯑꯗꯨꯝ ꯍꯥꯏꯕ ꯃꯥꯥꯟꯂꯩ ꯌꯨꯃꯗꯁꯨ ꯀꯣ ꯑꯉꯥꯡꯁꯤꯡ ꯅꯥꯖꯔꯤ ꯈꯣꯏ ꯑꯦ ꯀ꯭ꯂꯥꯁ ꯑꯦ ꯕꯤ ꯑꯩꯈꯣꯏꯁꯨ ꯏꯪꯂꯤꯁ ꯀꯌꯥꯝ ꯍꯩꯅꯤ
ꯑꯣ
ꯑꯣꯖꯥꯁꯤꯡꯕꯨ ꯑꯗꯨꯝ ꯏꯪꯂꯤꯁꯅ ꯋꯥꯔꯤ ꯁꯥꯕꯅꯤꯕ
ꯎꯝ ꯍꯩꯔꯝꯒꯅꯤ ꯑꯗꯨꯗꯤ
ꯎꯝ ꯇꯥꯛꯄꯗꯤ ꯌꯥꯝ ꯅꯨꯉꯥꯏꯕꯅꯦ
ꯎꯝ ꯑꯩꯈꯣꯏꯗꯤ ꯊꯕꯛ ꯁꯨꯅꯤꯉꯥꯏ ꯈꯛꯇ ꯈꯟꯕꯒꯤ ꯅꯪꯗꯦꯅꯦ ꯍꯩꯁꯨ ꯍꯩꯇꯕ ꯆꯤꯡꯗ ꯂꯩꯕꯅꯤꯅꯀꯣ
ꯑꯣ ꯆꯤꯡꯗ ꯂꯩꯕꯁꯨ ꯅꯨꯡꯉꯥꯏꯕꯅꯤꯗ ꯍꯦꯟꯁꯥꯡ ꯀꯔꯤ ꯀꯔꯤꯅꯣ ꯑꯩꯈꯣꯏ ꯀꯩꯅꯣ ꯏꯟꯁꯥꯡ ꯅꯥꯄꯤ ꯑꯆꯥꯠ ꯑꯆꯥꯠ ꯆꯥꯕꯅꯤꯀꯣ
ꯎꯝ
ꯑꯣ ꯅꯨꯡꯉꯥꯏꯅꯤ ꯑꯁꯤꯒꯗꯤ ꯌꯝ ꯁꯥꯅ ꯍꯣꯡꯂꯒ ꯏꯟꯁꯥꯡ ꯅꯥꯄꯤꯅ ꯇꯥꯡꯕꯅꯤ
ꯑꯣ
ꯗꯨ ꯁꯥ ꯆꯥꯃꯟꯗꯔ꯭ꯁꯨ ꯀꯩꯅ ꯏꯅꯔꯖꯤ ꯂꯩꯇꯦꯗ
ꯍꯣꯏ ꯑꯀꯪꯕ ꯆꯥꯎ ꯀꯪꯉꯒ
ꯑꯥ
ꯑꯗꯨꯅ ꯅꯨꯡꯉꯥꯏꯒꯗꯧ ꯃꯥꯜꯂꯦ
ꯎꯝ ꯥꯢꯊꯥ ꯊꯥꯖꯗꯅ ꯉꯔꯥꯡꯁꯦ ꯑꯌꯨꯛꯇ ꯌꯣꯡꯆꯥꯛ ꯃꯔꯨ ꯐꯪꯅꯤ
ꯑꯣ ꯌꯥꯁꯣ ꯑꯣ ꯑꯣ ꯇꯥꯡꯅꯝꯒꯅꯤꯌꯦ ꯎꯝ
ꯇꯨꯝꯅꯤꯡꯔꯗꯤ ꯄꯦꯀꯦꯠꯇꯦ
ꯎꯝ